ꯀꯩꯅꯣ ꯌꯥꯝ ꯌꯥꯝ ꯌꯥꯝ ꯀꯥꯞꯅꯤꯡꯕ ꯃꯥꯜꯂꯦ ꯅꯞꯀ ꯆꯤꯡꯈꯠꯄ ꯍꯥꯜꯂꯦ ꯅꯍꯥꯛ ꯋꯥꯈꯟ ꯌꯥꯝ ꯅꯨꯡꯉꯥꯏꯇ꯭ꯔꯥꯕꯣꯕ
ꯑꯥ ꯏꯀꯣ ꯆꯠꯂꯦ ꯑꯩ ꯑꯩꯅ ꯀꯧꯕꯒꯥ ꯇꯥꯏ ꯏꯀꯣ ꯆꯠꯂꯦ ꯑꯠꯁꯥ ꯍꯁ
ꯀꯩꯗꯧꯔꯤꯅꯣ ꯅꯪꯗꯤ ꯍꯣꯏ ꯆꯪꯒꯦ
ꯑꯔꯦ ꯎꯝ ꯆꯠꯂꯤꯕꯣ
ꯑꯥ ꯆꯠꯇ꯭ꯔꯦ
ꯀꯩꯗꯧꯕꯤꯅꯣ ꯅꯪꯅ
ꯍꯥ ꯍꯥ ꯆꯥꯔꯒ ꯑꯗꯨꯝ ꯊꯛꯐꯝ ꯑꯃ ꯂꯩꯌꯦ ꯍꯥꯏꯕ ꯇꯥꯔꯦꯅꯦ
ꯀꯩ ꯍꯤꯟꯖꯥꯡ ꯑꯩ ꯑꯩꯗꯤ ꯇꯨꯝꯃꯦꯗ ꯍꯨꯏꯄꯤ ꯐꯥꯃꯨꯡꯗ
ꯎꯝ ꯅꯪ ꯀꯩꯅꯣ ꯇꯧꯔꯤ ꯃꯥꯜꯂꯦꯗ ꯃꯁꯥ ꯍꯛꯆꯥꯡ ꯅꯨꯡꯉꯥꯏꯇꯕ ꯃꯥꯜꯂꯦ
ꯀꯩꯁꯨ ꯇꯧꯗꯦ
ꯃꯪꯉꯥ ꯍꯛꯆꯥꯡ ꯅꯨꯉꯥꯏꯇ ꯃꯥꯂꯦ
ꯀꯩ ꯖꯥꯡ ꯆꯥꯔꯒꯦ
ꯑꯩ ꯉꯁꯤꯁꯦ ꯑꯥ ꯑꯣꯛ ꯑꯣꯛꯀꯤ ꯃꯈꯣꯡꯗꯣ
ꯑꯥ
ꯗꯨ ꯊꯣꯡꯉꯒ ꯆꯥꯏ ꯉꯁꯤ ꯅꯪ ꯅꯪꯗꯤ ꯅꯪꯗꯤ ꯀꯩ ꯃꯊꯦꯟ ꯆꯥꯔꯒꯦ
ꯑꯩꯗꯤ ꯑꯉꯧ ꯈꯨꯠꯇꯣ ꯆꯥꯏꯌꯦ
ꯀ꯭ꯔꯤ ꯀꯩꯅꯦꯕ
ꯇꯥꯡꯂꯧ ꯈꯛꯇꯦ ꯇꯥꯡꯉꯧ
ꯑꯣ ꯑꯣ ꯑꯣ ꯆꯥ ꯆꯥ ꯆꯥ ꯍꯥꯎꯏꯅꯦ ꯍꯥꯎꯏꯅꯦ ꯆꯝꯐꯨꯠ ꯀꯨꯝꯕꯗꯤ ꯌꯥꯎꯗ꯭ꯔꯦ ꯆꯝꯊꯣꯡꯒꯨꯝꯗꯦ
ꯌꯥꯎꯗꯦ
ꯁꯦ
ꯅꯣꯡ ꯆꯨꯗ꯭ꯔꯣ ꯅꯣꯏꯗ
ꯑꯁ ꯆꯨꯋꯦ ꯆꯨꯋꯦ
ꯑꯣ
ꯐꯖꯅ ꯆꯨꯔꯤ ꯅꯣꯡ ꯉꯔꯥꯡꯗꯩ ꯆꯨꯕ ꯍꯧꯔꯛꯈ꯭ꯔꯦꯅ ꯑꯗꯨꯝ ꯑꯗꯨꯕꯨ ꯀꯟꯅ ꯆꯨꯗꯕꯀꯣ ꯇꯞꯅ ꯇꯞꯅ ꯇꯞꯅ ꯑꯗꯨꯝ
ꯉꯁꯥꯏ ꯅꯨꯡꯊꯤꯟꯁꯨ ꯅꯣꯡ ꯆꯨꯕ꯭ꯔꯅꯦ
ꯍꯣꯏ ꯆꯨꯋꯦ
ꯑꯣ ꯑꯈꯣꯏꯗꯤ ꯊꯤꯆꯨꯅꯦ
ꯎꯝ ꯑꯩꯈꯣꯏꯔꯣꯝꯗ ꯍꯣꯏ ꯍꯣꯏ ꯍꯣꯏ
ꯅꯪꯅ ꯂꯩꯕꯗꯣ ꯑꯁꯤꯗꯤ ꯅꯠꯇꯕ ꯃꯄꯥꯟꯂꯣꯝꯗꯅꯤꯀꯣ
ꯍꯣꯏ ꯍꯣꯏ
ꯑ
ꯍꯧꯖꯤꯛꯁꯨ ꯑꯗꯨꯝ ꯆꯨꯔ ꯂꯩꯔ ꯅꯣꯡ ꯇꯞꯅ ꯇꯞꯅ
ꯑ ꯉꯁꯤꯗꯤ ꯀꯩꯩꯀꯩ ꯊꯕꯛ ꯇꯧꯒꯦ
ꯉꯁꯤꯁꯤ ꯃꯤꯁꯇ꯭ꯔꯤ ꯊꯕꯛ ꯆꯠꯂꯦ ꯁ꯭ꯔꯤ ꯊꯕꯛ ꯆꯠꯂꯦ ꯑꯗꯨ ꯒ ꯌꯣꯠ ꯀꯧꯇꯥ ꯈꯔ ꯌꯣꯜꯂꯦ
ꯌꯣ
ꯍꯣꯏ
ꯑꯣ
ꯑ ꯈꯣꯝ ꯌꯣꯠ ꯀꯧꯇꯥ ꯈꯣꯝꯕ ꯆꯠꯂꯦ
ꯑꯣ
ꯑꯗꯨꯒ ꯎꯝ ꯃꯤꯒꯤ ꯄꯦꯅꯤ ꯑ ꯗꯁꯕꯤꯟꯒꯨꯝꯕ ꯈꯔ ꯈꯣꯝꯕ ꯆꯠꯂꯦ
ꯑꯗꯨꯒ ꯍꯣꯏ ꯑꯗꯨꯒ ꯑꯉꯥꯡꯒꯤ ꯐꯤꯔꯣꯜ ꯁꯨꯕꯤꯕ ꯆꯠꯂꯦ
ꯑꯉꯥꯡꯒꯤ
ꯍꯣꯏ
ꯑꯉꯥꯡꯒꯤ ꯀꯩ
ꯑ ꯑꯗꯨꯝ ꯀ꯭ꯔꯤ ꯀꯩ꯭ꯔꯤ ꯍꯥꯏꯅꯤ ꯗ꯭ꯔꯦꯁ ꯃꯆꯥ ꯃꯆꯥꯁꯤꯡꯗꯨ ꯀꯣ
ꯑꯣ
ꯑꯗꯨꯒ ꯑꯁ ꯊꯕꯛ ꯌꯥꯝ ꯁꯨꯔꯦꯗ ꯋꯥꯔꯦ ꯑꯩ ꯉꯁꯤꯗꯤ
ꯎꯝ
ꯅꯪꯗꯤ ꯅꯪꯗꯤ ꯀꯩꯀꯩ ꯇꯧꯒꯦ
ꯍꯥꯏꯗꯤ ꯅꯨꯡꯊꯦꯟꯗ ꯌꯨꯝꯗ ꯑꯗꯨꯝ ꯂꯩ ꯑꯗꯨꯒ ꯉꯁꯥꯏ ꯏꯚꯅꯤꯡꯁꯦ ꯊꯕꯛ ꯆꯜꯂꯦ
ꯎꯝ
ꯅꯨꯡ ꯀꯟꯅ ꯆꯨꯕ꯭ꯔꯅꯦ ꯅꯣꯏꯗ ꯍꯧꯖꯤꯛ
ꯑ ꯀꯟꯅ ꯆꯨꯗꯦ ꯑꯗꯨꯝ ꯇꯞꯂꯤ ꯇꯞꯂꯤ ꯇꯧꯔꯀꯣ
ꯑꯣ
ꯀꯃꯥꯏꯅ ꯍꯥꯏꯈ꯭ꯔꯣꯀꯣ ꯃꯩꯇꯩꯂꯣꯟꯗꯗꯤ ꯑꯩ ꯈꯪꯗ꯭ꯔꯦ ꯑꯗꯨꯗꯤ
ꯑꯩꯁꯨ ꯈꯪꯉꯦ ꯇꯞ ꯇꯞꯅ ꯍꯥꯏꯕ ꯇꯥꯔꯦ ꯇ ꯑꯗꯨ
ꯍꯣꯏ ꯍꯣꯏ ꯇꯝꯃꯃꯦꯣ ꯇꯝꯃꯣ ꯑꯗꯨꯝ ꯇꯔꯛꯑꯣ ꯑꯗꯨꯗ ꯀꯩꯅꯣꯗ ꯍꯌꯦꯡꯁ ꯆꯔꯆ ꯆꯔꯆꯀ ꯆꯠꯀꯗ꯭ꯔꯣ
ꯥꯏ ꯆꯔꯆ ꯑꯩꯈꯣꯏꯒꯤ ꯃꯁꯤꯅꯤ ꯆꯔꯆ
ꯍ ꯁꯇꯔꯗꯦ ꯁꯇꯔꯗꯦ ꯍꯣꯏ ꯑꯗꯨꯗꯤ ꯀꯩꯅꯣ ꯑꯣꯏꯕ꯭ꯔꯣ ꯁꯚꯦꯟ ꯗꯦꯖ ꯑꯣ
ꯑꯗꯨꯤꯟꯗꯁꯅꯦ
ꯅꯪꯗꯤ ꯍꯥꯏꯡꯖꯀꯗ꯭ꯔꯣ
ꯑꯩꯁꯦ ꯍꯌꯦꯡ ꯆꯠ ꯀꯦꯅ ꯈꯟꯗꯤꯦ ꯈꯟꯕꯗꯨ ꯑꯩꯒꯤ ꯏꯃꯥꯟꯅꯕꯈꯣꯏ ꯂꯩꯇꯕꯤꯒꯦ ꯑꯩꯁꯦ ꯈꯔ ꯕꯦꯔꯥ ꯀꯥꯔ ꯂꯩꯅꯤꯩ
ꯑꯣꯝ
ꯍꯥꯟꯅꯗꯤ ꯑꯩꯅ ꯆꯠꯀꯗꯕꯁꯨ ꯒꯥꯔꯤ ꯇꯣꯡꯒꯗꯕꯗꯨ ꯂꯨꯄꯥ ꯆꯅꯤ ꯆꯍꯨꯝ ꯇꯤꯡꯉꯦꯕ ꯏꯊꯟꯗ ꯑꯣꯏꯔꯗ ꯂꯥꯛꯄꯅꯤꯅꯀꯣ
ꯑꯣꯝ
ꯍ ꯋꯥꯔꯦ ꯋꯥꯔꯦ
ꯎꯝ
ꯊꯕꯛ ꯆꯠꯂꯝꯗꯦ ꯋꯥꯔꯦ
ꯎꯝ
ꯎꯝ
ꯍꯌꯦꯡ ꯍꯌꯦꯡꯁꯨ ꯊꯕꯛ ꯀꯩ ꯊꯕꯛ ꯇꯧꯗꯣꯏꯅꯣ ꯍꯌꯦꯡꯗꯤ
ꯍꯌꯦꯡꯁꯨ ꯑꯃꯨꯛꯀ ꯑꯉꯥꯡꯒꯤ ꯐꯤꯔꯣꯜ ꯁꯨꯕꯤꯕ ꯑꯃꯨꯒ ꯌꯠ ꯀꯣꯛꯇꯥ ꯈꯣꯝꯕꯥ ꯃ ꯃꯤꯁꯇ꯭ꯔꯤ ꯇꯕꯛ
ꯀꯩ ꯀꯩꯅꯣ ꯅꯨꯃꯤꯠ ꯑꯃꯥꯡꯗ ꯊꯕꯛ ꯌꯥꯝꯗꯣꯏꯔꯤꯗꯨꯅ
ꯑꯁ ꯑꯉꯥꯡ ꯂꯩꯔꯕꯀꯣ ꯑꯗꯨꯒꯤ ꯎ
ꯑꯉꯥꯡ ꯍꯥꯏꯗꯤ ꯅꯁꯥꯂ
ꯍ ꯏ ꯃꯉ ꯇꯔꯨꯛ ꯀꯨꯃ ꯂꯩ ꯏ
ꯀꯜꯂꯤꯦꯇ
ꯑ ꯁꯦꯡꯕ ꯍꯥꯏꯔꯒ
ꯑ
ꯎꯝ ꯃꯤ ꯁꯦꯡꯕ ꯉꯥꯡꯉꯒ ꯅꯪ
ꯑꯗꯨꯗꯤ ꯑꯉꯥꯡꯅꯦ ꯅꯪꯉꯣꯟꯗꯒꯤ ꯍꯦꯟꯅꯍꯜꯂ ꯑꯣꯏꯔꯕꯝꯅꯤꯅꯦ
ꯑꯁ ꯏꯆꯥꯗꯨ ꯑ ꯑꯃꯅ ꯆꯍꯤ ꯂꯥꯁꯇꯨꯅ ꯆꯍꯤ ꯑꯅꯤ
ꯑꯥ
ꯇꯪ ꯄꯥꯔꯛꯄ ꯑꯃꯗꯨꯅ ꯀꯣꯏꯗ ꯑꯍꯟꯗꯨꯅ ꯑꯍꯟꯗꯨꯅ ꯆꯍꯤ ꯇꯔꯥꯅꯤꯊꯣꯏ
ꯍ ꯍꯥ
ꯇꯔꯥꯅꯤꯊꯣꯏ ꯆꯍꯤ ꯗ
ꯊꯥꯖꯗꯦ ꯊꯥꯖꯗꯦ
ꯑꯁ ꯑꯁ ꯑꯩ ꯅꯍꯥꯟ ꯅꯍꯥꯟꯁꯨ ꯍꯥꯏꯕꯤꯈ꯭ꯔꯦꯅ ꯑꯩ ꯑꯉꯥꯡ ꯇ꯭ꯔꯨꯛꯀꯨꯝꯕ ꯂꯩꯔꯦꯀꯣ
ꯍꯥꯏꯗꯤ
ꯑꯩ ꯑꯩ ꯑꯉꯥꯡ ꯇ꯭ꯔꯨꯛꯀꯨꯝꯕ ꯂꯩꯔꯦ
ꯀꯗꯔꯗꯣ
ꯑꯩ ꯍꯥꯏꯕꯤꯔꯝꯃꯗꯨꯗꯤ
ꯍꯥꯏꯗꯦ ꯍꯥꯏꯗꯦ
ꯆꯥ ꯅꯨꯄꯤ ꯑꯉꯥꯡ ꯇꯔꯨꯛ ꯅꯨꯄꯤꯅ ꯑꯍꯨꯝ
ꯐꯩꯍꯦ ꯑ ꯑꯩꯒꯤꯁꯨ ꯊꯥ ꯑꯩ ꯅꯪꯒꯤ ꯑꯉꯥꯡ ꯊꯥꯔꯛꯑꯣ ꯑꯩꯉꯣꯟꯗꯁꯨ ꯑꯩꯁꯨ ꯑꯉꯥꯡ ꯄꯥꯝꯃꯤ
ꯑꯗꯨ ꯑꯣꯏꯔꯗꯤ ꯅꯪꯅ ꯑꯇꯣꯝꯕꯤ ꯑꯣꯏꯔꯣꯗꯅꯦ
ꯑꯇꯣꯝꯕꯤ ꯑꯣꯏꯅꯤꯡꯗꯦ ꯑꯩꯗꯤ
ꯇꯣꯝꯕꯤ ꯑꯣꯏꯔ ꯌꯥꯝ ꯂꯨꯅ ꯇꯧꯕꯤꯅꯤꯗ
ꯇꯣꯝꯕꯤꯗꯗꯤ
ꯑꯣꯏꯔꯝꯅꯤ
ꯑꯦ ꯌꯥꯝ ꯂꯨꯅ ꯇꯧꯕꯤꯅꯤꯗ
ꯑꯗꯤ ꯌꯥꯝ ꯂꯨꯅ ꯇꯧꯕꯤꯅꯤ ꯍꯥꯏꯔꯒ ꯎꯝ ꯑꯇꯣꯝꯕꯤ ꯑꯇꯣꯝꯕꯤꯉꯣꯟꯗ ꯊꯕꯛ ꯂꯣꯏ ꯇꯧꯍꯜꯂꯗꯤ
ꯑꯦ ꯀꯦ ꯑꯇꯣꯝꯕꯤ ꯊꯕꯛ ꯇꯧꯍꯟꯒꯦꯔꯅꯦ ꯂꯣꯏꯅ
ꯅꯆꯦꯈꯣꯏꯅ ꯂꯣꯏꯅ ꯇꯧꯔꯗꯧꯅꯦ ꯑꯗꯨꯗꯤ ꯇꯣꯝꯕꯤꯅ ꯐꯝꯃꯒ ꯆꯥꯕ ꯑꯗꯨꯝ ꯐꯒꯤ ꯇꯧꯅꯤ ꯐꯒꯤ ꯇꯧꯅꯤ ꯍꯣꯌ ꯍꯥꯥ
ꯅꯪ ꯅꯍꯥꯟ ꯍꯥꯏꯕꯗꯨ ꯎꯝ ꯈꯔ ꯈꯔꯗꯤ ꯅꯤꯡꯁꯤꯡꯂꯛꯑꯦ ꯑꯗꯨꯕꯨ ꯀꯥꯎꯒꯔꯦ
ꯑꯆꯥ ꯈꯔ ꯈꯔꯗꯤ ꯅꯤꯡꯁꯤꯡ ꯂꯩꯌꯦꯕꯀꯣ ꯅꯪꯒꯤ ꯅꯪꯒꯤ ꯅꯪꯒꯤ ꯀꯣꯆꯤꯡ ꯃꯇꯥꯡꯗ ꯑꯩ ꯐꯖꯅ ꯍꯥꯏꯕꯤꯔꯝꯅꯦꯀꯣ
ꯑꯥ ꯍꯥꯏ
ꯎꯝ
ꯎꯝ ꯃꯤ ꯌꯥꯝ ꯍꯥꯏꯌꯦꯕ ꯑꯗꯨ ꯃꯤ ꯑꯅꯤ ꯑꯍꯨꯝ ꯍꯥꯏꯌꯦꯕ
ꯑꯣ ꯃꯤ ꯑꯅꯤ ꯑꯍꯨꯝ ꯍꯥꯏꯕꯔꯥ
ꯎꯝ
ꯎꯝ
ꯑꯩꯅ ꯋꯥꯔꯤ ꯁꯥꯕꯁꯦ ꯑꯍꯟ ꯉꯥꯛꯇ ꯑꯗꯨꯒꯤ
ꯎꯝ ꯍꯣꯏ ꯍꯣꯏ ꯑꯗꯣ ꯀꯩꯅꯣꯗꯦ ꯑꯇꯣꯝꯕꯤ ꯑꯣꯏꯔꯁꯦ ꯑꯗꯨꯗꯤ ꯀꯔꯝ ꯇꯧꯕ ꯑꯗꯨꯗꯤ
ꯑꯇꯣꯝꯕꯤ
ꯎꯝ
ꯇꯣꯝꯕꯤꯕꯨꯗꯤ ꯂꯨꯅ ꯊꯕꯛ ꯇꯧꯍꯟꯗꯕ ꯏꯟꯁꯥꯡ ꯑꯍꯥꯎ ꯑꯍꯥꯎꯕ ꯄꯤꯕꯤꯕ
ꯇꯧꯔ ꯂꯣꯏꯔꯦ ꯑꯗꯨꯕꯨ ꯀꯩꯅꯣ
ꯅꯨꯡꯇꯤꯒꯤ ꯀ ꯅꯨꯡꯇꯤꯒꯤ ꯁꯣꯄꯤꯡ ꯁꯣꯄꯤꯡ ꯆꯠ
ꯎꯝ ꯌꯥꯏ ꯑꯗꯨꯁꯨ ꯑꯗꯨꯝ ꯌꯥꯏ ꯑꯗꯨꯒ ꯃꯊꯪꯗꯦ
ꯂꯣꯏꯔꯦ
ꯑꯣꯏꯗ
ꯅꯨꯡꯇꯤꯒꯤ ꯍꯔꯥꯎꯍꯟꯕ
ꯎꯝ ꯌꯥ ꯑꯗꯨ ꯑꯗꯨꯗꯒꯤ
ꯂꯣꯏꯌꯦꯦ
ꯦ ꯂꯩꯔꯦ ꯌꯥꯝ ꯑꯦ ꯅꯪꯅꯗꯤ ꯌꯥꯝ ꯂꯥꯏꯕ ꯐꯣꯟꯅꯤ ꯑꯗꯨꯝ ꯂ ꯂꯥꯛꯑꯒ ꯂꯩꯒ꯭ꯔꯣ
ꯑ ꯑ ꯀꯔ ꯀꯔ ꯂꯩꯗ
ꯍ ꯏꯊꯟꯗ ꯑꯗꯨꯝ ꯀꯥꯗ ꯂꯩ ꯑ ꯑꯩ ꯅꯨꯄꯤꯁꯤꯡꯒ ꯂꯩꯌꯦꯦ
ꯆꯥꯖꯒ
ꯏꯆꯥꯁꯤꯡꯅ ꯔꯨꯝ ꯇꯣꯉꯥꯟꯕꯗ
ꯑꯥ ꯅꯪꯅ ꯆꯆꯥꯒꯤ ꯃꯄꯥꯥꯡꯒ ꯂꯩꯌꯦꯕ
ꯍꯣꯏ ꯑꯩ ꯅꯨꯄꯤ ꯑꯍꯨꯝꯒ ꯂꯩꯌꯦ
ꯍꯣꯏ ꯃꯁꯤ ꯉꯁꯤ ꯅꯣꯡ ꯆꯨ ꯌꯥꯝ ꯈꯜꯂꯤꯌꯦ ꯃꯥꯡꯁꯦ
ꯅꯨꯄꯤ ꯑꯍꯨꯝ ꯑꯍꯨꯝꯕ ꯀꯃꯥꯏꯅ ꯇꯨꯝꯗꯣꯏꯅꯣꯅꯪ
ꯃꯌꯥꯏꯗꯅꯦ ꯃꯌꯥꯏꯗꯅꯦꯅꯦ ꯇꯝꯕꯤꯁꯦ
ꯑ ꯃꯌꯥꯏꯗ ꯅꯨꯄꯤ ꯑꯍꯨꯝꯐꯥꯎ ꯃꯌꯥꯏ ꯂꯩꯕꯅꯦ
ꯑꯁ ꯍꯧꯖꯤꯛꯁꯦ ꯃꯣꯏ ꯀꯟꯅ ꯑꯩꯕꯨ ꯀꯩꯅꯣ ꯇꯧꯕꯤꯔꯤꯕꯅꯤ
ꯈꯠꯅꯔꯝꯅꯤ ꯃꯣꯏꯗꯣ
ꯃꯥꯂꯁ ꯇꯥꯎꯕꯤꯔꯤꯅꯦ ꯀꯟꯅ ꯑꯗꯨꯝ ꯀꯩꯅꯣ ꯇꯧꯕꯔꯀꯣ ꯑꯩ ꯉꯁꯤꯗ ꯐꯨꯠꯕꯣꯜꯁꯨ ꯅꯥꯅꯕꯀꯣ
ꯑꯥ
ꯁꯤꯠꯕꯣꯜꯁꯅ ꯉꯁꯥꯏꯗꯨꯣ ꯈꯣꯡ ꯁꯣꯛꯄꯤ ꯌꯥ ꯑꯩꯒꯤ ꯈꯣꯡꯗ ꯃꯥꯂꯤꯁ ꯇꯧꯕꯤꯔꯤꯕ
ꯇꯥꯔꯕꯅꯤꯗ ꯅꯪꯁꯨꯣ ꯑꯝꯇ ꯍꯥꯏꯇꯥꯔꯦ ꯇꯥꯗ ꯍꯜꯂꯣ ꯍꯂꯣ ꯍꯜꯂꯣ ꯍꯂꯣ ꯍꯜꯂꯣ ꯍꯜꯂꯣ ꯍꯂꯣ